ꯍꯜꯂꯣ
ꯑꯣ ꯇꯔꯕꯣ
ꯇꯥꯌꯦ ꯆꯥ ꯆꯥꯈꯕ꯭ꯔꯣ
ꯌꯦꯁ ꯉꯁꯤꯗꯤ ꯆꯥꯛ ꯇꯣꯛ ꯑꯦ ꯁꯤꯁꯇꯔꯗꯤ ꯆꯥꯕꯤꯔꯕꯣ
ꯇꯥꯈ꯭ꯔꯦ ꯍꯣꯏ ꯅꯣꯡ ꯆꯨꯕ꯭ꯔꯥ
ꯅꯣꯡ ꯆꯨꯗꯦ ꯆꯨꯕ꯭ꯔꯣ ꯅꯣꯏꯔꯣꯝꯗ
ꯅꯣꯡ ꯌꯥꯝ ꯀꯟꯅ ꯆꯨꯔꯒ ꯂꯩꯌꯦ ꯑꯩꯗꯨ ꯃꯄꯥꯟꯗ ꯉꯁꯤ ꯆꯥꯅꯉꯥꯏꯒꯤ ꯀꯩꯅꯣ ꯁꯦꯝꯃ ꯂꯩꯕꯅꯦꯕ ꯅꯣꯡ ꯂꯣꯏ ꯆꯣꯠꯈ꯭ꯔꯦ
ꯑꯁ ꯗꯥꯎꯗꯤ
ꯗꯥꯎꯗꯨ ꯏꯃꯨꯡꯗ ꯊꯣꯡꯁꯨ ꯊꯣꯡꯍꯧꯗ꯭ꯔꯦ
ꯍꯣꯏ ꯑꯁ ꯑꯗꯣ ꯑꯦ ꯑꯗꯨꯗꯤ ꯀꯃꯥꯏ ꯇꯧꯔꯦ
ꯍꯣꯏ ꯃꯤꯅ ꯃꯩꯅ ꯊꯣꯡꯕꯗꯣ ꯑꯗꯨꯅ ꯍꯥꯎꯋꯤ ꯍꯥꯏꯕꯅꯦꯕ
ꯍꯣꯏ ꯑꯗꯨꯕꯨꯗꯤ ꯍꯦꯜꯂꯦ ꯃꯩꯗ ꯊꯣꯡꯕ ꯑꯣꯔ ꯌꯣꯠꯀꯤ
ꯍ ꯑꯗꯨꯒꯤ ꯃꯩꯗ ꯉꯧꯔꯒ ꯂꯩꯕꯅꯦꯕ
ꯑꯥꯎ ꯃꯅꯨꯡꯗ ꯄꯨꯁꯜꯂ ꯀꯃꯥꯏ ꯇꯧꯔꯦ ꯑꯗꯨꯗꯤ
ꯄꯨꯁꯤꯟꯗꯦ ꯑꯩꯗꯨꯝ ꯊꯝꯃꯦ ꯉꯧꯔꯒ
ꯑꯁ ꯐꯖꯗꯔ꯭ꯦ ꯀꯦ ꯌꯦꯟꯖꯥꯡꯅꯣ ꯀꯔꯝꯕꯅꯣ ꯉꯥꯎꯔꯤꯁꯦ
ꯑꯩꯈꯣꯏꯗꯨ ꯑꯣꯛꯁꯥꯒ ꯆꯅꯥ ꯇꯧ ꯇꯧꯕꯅꯦꯕꯥ
ꯇꯜꯂꯦꯗꯥ ꯁꯤꯁꯇꯔ ꯑꯗꯨꯗꯤ ꯍꯥꯎꯇꯥꯕꯥ ꯍꯇꯥ
ꯅꯣꯏ ꯕꯣꯜ ꯌꯦꯡꯉꯣꯏꯗ꯭ꯔꯣ
ꯈꯜꯂꯤꯕꯅꯦ ꯅꯨꯡꯗꯤ ꯅꯨꯡꯉꯥꯏꯅꯤ
ꯑꯅꯣ ꯀꯔꯤꯔꯣ ꯉꯁꯤ ꯈ꯭ꯋꯥꯏꯗꯒꯤ ꯅꯨꯡꯉꯥꯏꯕꯅꯦ
ꯑꯧ ꯑꯗ ꯑꯩꯅ ꯑꯌꯨꯛꯁꯦ ꯇꯨꯏꯁꯟ ꯆꯠꯄꯗꯧ
ꯍꯣꯏ ꯑꯗꯨꯕꯨꯗꯤ
ꯑꯗꯨꯒꯤꯁꯨ ꯑꯃꯨꯛ ꯈꯟꯕ ꯁꯥꯇ꯭ꯔꯁꯨ ꯁꯨꯇꯤ ꯅꯍꯥꯟꯉꯩꯗꯤ ꯃꯔꯛ ꯃꯔꯛꯇ ꯑꯣꯖꯥ ꯍꯌꯦꯡꯗꯤ ꯁꯨꯇꯤ ꯊꯥꯔꯁꯦ ꯍꯥꯏꯔꯛꯄꯅꯦꯕ ꯃꯥꯁꯨ ꯕꯣꯜ ꯄꯥꯝꯕꯅꯦꯕ ꯃꯆꯨ ꯑꯩꯈꯣꯏꯒꯤ ꯂꯩꯍꯧꯕ ꯐꯦꯟꯗꯣ ꯑꯣꯏꯔꯝꯃꯦꯕ ꯑꯗꯨꯅ ꯅꯥꯍꯟꯃꯨꯛꯀꯤ꫰ ꯅꯣꯡꯉꯥꯜꯂꯝꯗꯥꯏꯗꯗꯨ ꯂꯩꯕꯗꯨꯗꯤ ꯁꯥꯔ ꯉꯁꯤꯗꯤ ꯍꯌꯦꯡꯗꯤ
ꯅꯣꯡ ꯆꯨꯕ ꯃꯈꯣꯟ ꯇꯥꯗ꯭ꯔꯣ
ꯇꯥꯗꯤꯌꯦ
ꯀꯔꯤꯔꯣ ꯅꯪ ꯅꯪ ꯆꯍꯤ ꯀꯌꯥꯅꯣ
ꯑꯁ ꯑꯩꯁꯦ ꯑꯥ‌ ꯇꯣꯏꯟꯇꯤ‌ ꯁꯤꯛꯁ ꯈꯔ ꯍꯦꯜꯂꯦ
ꯑꯗꯨ ꯑꯗꯨ ꯑꯩꯉꯑꯣꯟꯗ ꯏꯆꯦ ꯀꯥꯏꯅ
ꯑꯩ ꯇ꯭ꯋꯦꯟꯇꯤ ꯐꯣꯔ ꯉꯥꯛꯇꯅꯦ
ꯑꯣ ꯆꯨꯝꯃꯤꯅꯦ ꯑꯩꯅ ꯕꯥꯞꯁꯦ ꯅꯍꯥꯟꯃꯨꯛꯁꯨ ꯍꯥꯏꯅꯒ꯭ꯔꯕꯅꯤꯅꯦ
ꯑꯩ ꯄꯨꯔꯥ ꯉꯛꯈ꯭ꯔꯕꯅꯦ ꯅꯪꯅ ꯏꯆꯦ ꯀꯧꯕꯗꯣ
ꯁꯤꯁꯇꯔ ꯁꯣꯔꯤ ꯁꯣꯔꯤ ꯑꯁ ꯗꯨꯗꯤ ꯄꯨꯡꯖꯦ ꯕꯔꯣ ꯃꯈꯥꯏꯗꯅꯤꯅꯦꯀꯣ ꯄ꯭ꯂꯦꯖꯦ
ꯍꯣꯏ ꯕꯔꯣ ꯃꯈꯥꯏꯅꯤ ꯉꯁꯤꯗꯤ ꯐꯖꯅ ꯅꯨꯡꯉꯥꯏꯅꯤ
ꯑꯁ ꯑꯔꯣꯏꯕꯤ ꯃꯩ ꯆꯠꯇꯣꯏꯅꯤꯍꯦ ꯑꯩ ꯅꯥꯔꯦ ꯍꯥꯏꯖꯟꯅꯔ ꯆꯠꯂꯔꯣꯏꯖꯤꯔ ꯈꯪꯗꯦ ꯍꯌꯦꯡ
ꯍꯥꯥ ꯀꯔꯤ
ꯇꯨꯏꯁꯟ ꯏꯁꯥ ꯅꯨꯡꯉꯥꯏꯇ꯭ꯔꯦ ꯍꯥꯏꯔꯒ ꯆꯠꯂꯔꯣꯏꯁꯤꯔ ꯈꯪꯗꯦꯕ ꯍꯌꯦꯡ ꯄ꯭ꯂꯦ ꯌꯦꯡ ꯂꯩꯊꯣꯛꯅꯕ
ꯍꯣꯏꯗ ꯍꯌꯦꯡ ꯈꯛ ꯆꯠꯇꯕꯗꯨꯕꯨ ꯀꯩ
ꯈꯜꯂꯤꯅꯤ ꯑꯗꯣꯃꯨꯛ ꯑꯉꯥꯡꯗꯣ ꯗꯦꯠ ꯁꯚꯦꯟꯇꯤꯟꯗ ꯑꯦꯛꯖꯥꯝ ꯃꯨꯛ ꯑꯣꯏꯕ ꯈꯤꯇꯪ ꯉꯥꯏꯔꯦꯗꯅ ꯑꯗꯨꯒꯤꯁꯨ ꯑꯃꯨꯛ ꯈꯟꯕ ꯑꯩ ꯇꯧꯏꯖꯦ
ꯅꯪꯅ ꯑꯁ ꯈꯪꯗꯦ
ꯗꯦꯠ ꯁꯚꯦꯟꯇꯤꯟꯗ ꯑꯦꯛꯖꯥꯝ ꯂꯩꯕ꯭ꯔꯣ
ꯑꯧ ꯁꯦꯚꯦꯟꯇꯤꯗꯒꯤ ꯑꯦꯛꯖꯝ ꯍꯧꯗꯣꯏꯅꯦꯕ
ꯑꯣ
ꯑꯗꯨꯅ ꯑꯃꯨꯛꯁꯨ ꯈꯟꯂꯤꯕ ꯑꯗꯒꯤ ꯈꯪꯗꯦ ꯌꯦꯡꯉꯒꯦ
ꯕꯣꯜꯅ ꯂꯨꯕ꯭ꯔꯥ ꯑꯦꯛꯖꯥꯝꯅ ꯂꯨꯕ꯭ꯔꯥ ꯍꯥꯏꯕꯗꯣ ꯈꯟꯒ꯭ꯔꯖꯦ
ꯆꯨꯝꯗꯣꯏꯅꯤ
ꯑꯣ ꯑꯩꯗꯤ ꯉꯁꯤꯗꯣ ꯉꯁꯤꯗꯣ ꯑꯩꯗꯤ ꯌꯦꯡꯅꯤꯡꯕꯅ ꯉꯥꯎꯔꯦ ꯉꯁꯤꯗꯣ ꯑꯩꯈꯣꯏꯗꯤ ꯃꯤ ꯌꯥꯝꯃꯦꯕ ꯎꯝ
ꯑꯣ
ꯏꯌꯥꯝꯕꯒꯤ ꯏꯌꯥꯝꯕꯒꯤ ꯍꯣꯁꯇꯦꯜꯗ ꯍꯣꯁꯇꯦꯜ ꯂꯩꯕꯈꯣꯏꯗꯨ
ꯑꯥꯎ
ꯃꯣꯏꯁꯨ ꯂꯣꯏꯅ ꯌꯦꯡꯕ ꯂꯥꯛꯄꯅꯦꯕ
ꯑꯣ ꯑꯁ ꯑꯗꯨꯑꯣꯏꯇꯔꯗꯤ ꯌꯥꯝ ꯊꯤ ꯅꯨꯡꯉꯥꯏꯅꯤ ꯑꯗꯩ ꯃꯌꯥꯝꯒꯗꯣ ꯑꯗꯥꯏꯅ ꯇꯧꯔꯕꯅꯤꯅ ꯋꯥꯔꯤ ꯃꯛꯇ ꯑꯣꯏꯔꯣ ꯑꯗꯒꯤ ꯑꯦꯟꯖꯣꯏꯃꯦꯟ ꯃꯛꯇ ꯑꯣꯏꯔꯣ ꯑꯁ ꯌꯥꯝ ꯊꯤ ꯅꯨꯡꯉꯥꯏꯔꯅꯤ ꯑꯗꯨꯗꯤ
ꯑꯍꯣꯏ ꯑꯗꯣ ꯑꯩꯗꯤ ꯌꯨꯝꯗ ꯌꯦꯡ ꯂꯣꯏ
ꯑꯣ ꯃꯤ ꯆꯤꯟꯕꯒꯤ ꯊꯪꯅꯕꯗ ꯌꯦꯡꯕꯗꯣ
ꯃꯤ ꯆꯤꯟꯕ ꯅꯠꯇꯕ ꯃꯤ ꯌꯥꯝꯕꯗꯣꯗꯣ ꯑꯩꯈꯣꯏꯒꯤ ꯆꯥꯅꯕ ꯅ ꯇꯣꯉꯥꯟꯅꯦꯕ ꯃꯣꯏꯒꯤ ꯆꯥꯅꯕꯅ ꯇꯣꯉꯥꯟ ꯑꯗꯨꯏ ꯏꯃꯥꯅ ꯀꯣ ꯏꯃꯥꯅꯗꯤ ꯄꯨꯟꯅ ꯁꯦꯝꯈ꯭ꯔꯣ ꯍꯥꯏꯅ ꯍꯥꯏꯕꯅꯦꯕ
ꯑꯣ
ꯑꯗꯨꯏ ꯑꯩꯅ ꯌꯥꯗꯦ ꯇꯣꯉꯥꯟ ꯇꯣꯉꯥꯟꯅꯤꯅ ꯍꯥꯏꯕ
ꯃꯅꯦ ꯍꯧꯖꯤꯛ ꯀꯟꯅ ꯉꯥꯎꯔꯝꯃꯤꯁꯤꯅ ꯁꯤꯁꯇꯔ ꯍꯣꯏꯒꯤ
ꯑꯗꯨꯅ ꯑꯩꯈꯣꯏꯒꯤ ꯍꯣꯏ
ꯑꯗꯣ ꯀꯃꯥꯏꯅ ꯇꯧꯈ꯭ꯔꯒꯦ ꯍꯟꯖꯥꯡꯗꯨꯕꯨ ꯇꯪꯈꯥꯏ ꯆꯟꯈ꯭ꯔꯣ
ꯑꯗꯨꯝ ꯊꯝꯃꯦ ꯊꯣꯉꯒ
ꯁꯤꯗ ꯁꯥꯅꯤ ꯁꯤꯗꯅ ꯑꯃꯨꯛ ꯑꯣꯝꯆꯥꯛꯅꯩꯑꯕ ꯅꯣꯡꯗꯤ ꯆꯨꯈꯤꯗꯕꯒꯤ ꯉꯁꯥꯏꯕꯨꯗꯤ ꯈꯔ ꯃꯉꯝꯃꯦ ꯑꯗꯣ ꯀꯩꯁꯨ ꯆꯨꯈꯤꯗ꯭ꯔꯦꯕ
ꯎꯝ ꯅꯣꯡ ꯆꯨꯗ꯭ꯔꯗꯤ ꯐꯕ ꯀꯔꯤꯒꯤꯅꯣ ꯈꯪꯗꯦ ꯅꯨꯡꯇꯤꯒꯤ ꯅꯣꯡ ꯆꯨꯗꯕꯅꯦ
ꯉꯁꯤ ꯅꯨꯃꯤꯠꯁꯤꯗ ꯗꯥꯎꯁꯦ ꯆꯨꯔꯔꯣꯏꯅ ꯃꯄꯥꯟ ꯊꯣꯡꯉꯨꯕꯗꯒꯤ ꯆꯨꯁꯜꯂꯛꯄ
ꯎꯝ
ꯑꯗꯨꯒ ꯈꯪꯗꯦ ꯇꯧꯔꯤꯁꯦ ꯍꯣꯏꯅꯦ ꯀꯅꯥ ꯀꯇꯧ ꯃꯥꯟꯒꯦ
ꯉꯁꯤꯔꯣ
ꯑꯥ
ꯑꯩꯗꯤ ꯏꯁꯄꯦꯟ ꯂꯣꯟꯗ ꯁꯞꯄꯣꯔꯠ ꯇꯧꯕꯅꯦ
ꯑꯣ ꯑꯁ ꯑꯩ ꯉꯁꯤꯁꯨ ꯑꯃꯨꯛ ꯏꯕꯥꯅꯤꯁꯦ ꯑꯣꯄꯣꯖꯤꯠ ꯇꯥꯔꯦ
ꯅꯪ ꯐ꯭ꯔꯥꯟꯁ ꯔꯣ
ꯍꯣꯏ
ꯑꯗꯨꯅꯦꯕ ꯑꯩꯈꯣꯏ ꯁꯤꯗ ꯄꯣꯜ ꯉꯥꯡꯅꯕ ꯅꯨꯄꯥ ꯑꯃꯅ ꯑ ꯃꯥꯁꯨ ꯐ꯭ꯔꯥꯟꯁ ꯇꯧꯕꯀꯣ ꯑꯗꯨꯒꯤ ꯑꯩꯅ ꯏꯁꯄꯦꯟ ꯇꯧꯕꯅꯦꯕ ꯑꯗꯨꯒꯤ ꯄꯩꯁꯥ ꯊꯥꯅꯁꯦ ꯍꯥꯏꯅ ꯍꯥꯏꯕ
ꯑꯥ
ꯑꯗꯨꯗꯩ ꯑꯩꯅꯁꯨ ꯍꯣꯏ ꯍꯥꯏꯕꯗꯨꯒꯤ ꯃꯥꯅ ꯀꯅꯥꯉꯣꯟꯗ ꯊꯥꯁꯤꯔꯥ ꯍꯥꯏꯅ ꯍꯥꯏꯕ ꯑꯗꯨꯒꯤ ꯈꯪꯗꯦ ꯑꯩꯁꯨ ꯃꯉꯣꯟꯗ ꯈꯪꯗꯦꯕ
ꯑꯥ
ꯑꯗꯨꯒꯤ ꯑꯩꯅ ꯑꯁ ꯀꯅꯥꯗ ꯊꯥꯒꯦꯔꯣ ꯍꯥꯏꯔꯒ ꯃꯥꯅ ꯎꯝ ꯅꯨꯄꯥ ꯃꯉꯣꯟꯗ ꯊꯥꯁꯤ ꯍꯥꯏꯕ ꯑꯩꯈꯣꯏ ꯑꯁꯤꯗ ꯌꯥꯎꯕꯗꯨꯒꯤ ꯑꯩꯅ ꯑꯁ ꯌꯥꯗꯦꯍꯦ ꯑꯩꯗꯤ ꯑ ꯑꯩꯁꯨ ꯈꯪꯗꯦꯅꯀꯣ ꯁꯨ ꯈꯪꯗꯦꯅ ꯃꯥꯅ ꯈꯪꯕ ꯃꯤꯗꯣ ꯑꯩꯁꯨ ꯈꯪꯗꯦ ꯑꯩꯅ ꯈꯪꯕ ꯃꯤꯗꯣ ꯃꯥꯁꯨ ꯈꯪꯗꯦꯕ
ꯑꯧ
ꯑꯗꯨꯒꯤ ꯑꯗꯨꯝ ꯌꯦꯠꯅꯔꯒ ꯊꯣꯛꯈ꯭ꯔꯦ ꯑꯩꯈꯣꯏꯅꯤ
ꯑꯣ ꯐꯖꯗ꯭ꯔꯦ
ꯑꯩ ꯉꯁꯤꯗꯣ ꯁ꯭ꯄꯦꯏꯟ ꯌꯥꯝ ꯉꯝꯍꯟꯅꯤꯡꯉꯦ
ꯑꯣ ꯀꯩ ꯌꯥꯎꯒꯦ ꯁ꯭ꯄꯦꯏꯟꯗ ꯁꯨꯝ ꯀꯟꯇ꯭ꯔꯤꯒꯤ ꯑꯣꯏꯅ ꯄꯥꯝꯃꯤꯔꯣ ꯅꯠꯇ꯭ꯔ ꯄ꯭ꯂꯦ ꯀꯅꯥ ꯌꯥꯎꯒꯦ
ꯍꯣꯏ ꯁ꯭ꯄꯦꯏꯟꯗ ꯂꯦꯃꯤꯟꯗꯨ ꯌꯥꯝ
ꯑꯣ ꯃꯥꯅꯤꯅꯦ ꯃꯥꯁꯨ ꯈ꯭ꯔ ꯌꯪ ꯑꯣꯏꯅ ꯑꯗꯨꯝ ꯅꯩ
ꯍꯣꯏ
ꯅꯪ ꯆꯍꯤꯗꯨ ꯀꯩꯁꯨ ꯌꯥꯝꯗ꯭ꯔꯤꯅꯦ ꯇ꯭ꯋꯦꯟꯇꯤ ꯑ ꯇ꯭ꯋꯦꯟꯇꯤ ꯋꯥꯟ ꯑꯃꯈꯛ ꯉꯥꯏꯔꯤ ꯍꯥꯏꯗꯥꯏꯅꯦ
ꯃꯥꯅ ꯅꯥ꯭ꯏꯟꯇꯤꯟꯅꯦ ꯍꯥꯏꯕꯒꯨꯝ ꯇꯧꯕꯅꯦ
ꯑꯣ ꯍꯣꯏ ꯑꯗꯨꯃꯥꯏꯅ ꯑꯥꯎ ꯆꯨꯝꯃꯦ ꯆꯨꯝꯃꯦ ꯆꯨꯝꯃꯦ ꯑꯗꯨꯃꯥꯏꯅ ꯑꯣꯏꯕꯅꯦꯕ ꯌꯥꯝ ꯊꯤ ꯌꯪ ꯑꯣꯏꯈꯤꯕꯅꯦꯕ
ꯍꯣꯏ
ꯑꯁ ꯑꯗꯨꯅ ꯑꯁ ꯈꯪꯗꯦ ꯑꯩꯈꯣꯏꯒꯤꯁꯨ ꯕꯞꯄꯦꯗꯣ ꯌꯎꯕꯅꯤꯅ ꯑꯃꯨꯛ ꯀꯍꯟꯅꯤꯡꯉꯤꯕ
ꯁ꯭ꯄꯦꯏꯟ ꯁꯦ ꯎꯝ ꯑꯩꯗꯤ ꯑꯩꯅ ꯐ꯭ꯔꯥꯟꯁꯀ ꯍꯥꯟꯅꯤꯡꯗꯕꯗꯤꯀꯣ
ꯑ
ꯃꯣꯏꯗꯤ ꯑ ꯑ ꯁꯨꯏꯒꯤ ꯄꯥꯔꯇꯤ ꯈꯣꯏ ꯂꯣꯏꯅ ꯐ꯭ꯔꯥꯟꯁꯗ ꯆꯠꯈ꯭ꯔꯦꯕ ꯅꯪꯁꯨ
ꯃꯥꯅꯦ ꯑꯩꯁꯨ ꯑꯗꯨ ꯑꯣꯏꯕꯩꯅꯤ
ꯍꯣꯏ ꯑꯗꯨ ꯄꯛꯇꯕꯗꯨ ꯑꯍꯩꯕ ꯃꯌꯝ ꯍꯩꯕ ꯃꯤꯉꯣꯟꯗ ꯆꯠꯈ꯭ꯔꯕꯗꯨ ꯃꯣꯏꯗꯨ
ꯑ
ꯑꯗꯨꯒꯤ
ꯎꯝ
ꯄꯛꯇꯕ ꯉꯝꯍꯟꯅꯤꯡꯗꯕ ꯃꯣꯏꯗꯤ ꯍꯧꯖꯤꯛ ꯃꯣꯏꯅ ꯌꯦꯡꯕꯗꯣ ꯑ ꯑꯩꯅ ꯁꯞꯄꯣꯔꯠ ꯇꯧꯕ ꯈꯣꯏꯗꯣ ꯑꯥꯔꯖꯦꯟꯇꯤꯅꯥ ꯈꯣꯏꯗꯣ ꯃꯣꯏ ꯁꯤꯁꯅꯨ ꯍꯥꯏꯅ ꯇꯧꯕꯅꯦꯕ ꯑꯗꯣ ꯑꯍꯣꯏ ꯑ ꯗꯥꯎ ꯑꯍꯣꯏ ꯑꯗꯨꯝ ꯑ ꯍꯌꯦꯡꯁꯦ ꯍꯌꯦꯡꯅꯦꯕ ꯊꯣꯛꯄꯗꯨꯀꯣ
ꯑ
ꯑꯗꯨ ꯃꯣꯏꯅ ꯉꯝꯈ꯭ꯔꯦꯕ ꯑꯗꯨꯗꯤ ꯉꯁꯤ ꯉꯝꯕꯈꯣꯏꯒ ꯇꯥꯒꯅꯤꯕ
ꯇꯥꯗꯣꯏꯅꯤ
ꯑꯗꯨ ꯂꯥꯁ ꯏꯌꯔꯁꯨ ꯑꯗꯨꯃꯥꯏꯅ ꯇꯥꯌꯦꯅꯀꯣ
ꯑꯧ ꯇꯥꯈꯤꯕꯅꯦ
ꯑꯗꯨ ꯇꯥꯍꯟꯅꯤꯡꯗꯕ ꯑꯩꯅ ꯑꯗꯨ ꯁ꯭ꯄꯦꯏꯟꯒ ꯁꯅꯥꯔꯗꯤ ꯑꯃꯅ ꯉꯝꯂꯁꯨ ꯑꯗꯨꯝ ꯌꯥꯏꯌꯦꯕ
ꯑꯧ
ꯑꯗꯨ ꯐ꯭ꯔꯥꯟꯁꯀ ꯁꯅꯔꯗꯤ ꯌꯥꯝ ꯌꯦꯠꯅꯒꯗꯧꯕꯗꯨ ꯄꯛꯇꯕ ꯍꯥ
ꯑꯗꯨꯕꯨꯗꯤ ꯈꯔꯕꯨꯗꯤ ꯌꯦꯠꯅꯔꯅꯤ ꯑꯗꯨ ꯑꯁ ꯈꯪꯗꯦ
ꯅꯪꯁꯨ ꯅꯪꯁꯨ ꯐ꯭ꯔꯥꯟꯁ ꯁꯞꯄꯣꯔꯠ ꯇꯧꯗꯦꯕ ꯍꯥꯟꯅꯗꯤ ꯁꯨꯏ ꯇꯧꯋꯦꯕꯀꯣ
ꯇꯧꯋꯦ ꯇꯧꯋꯦ
ꯉꯝꯗ꯭ꯔꯕꯅꯤꯅ ꯍꯩꯕꯉꯣꯟꯗ ꯆꯠꯈ꯭ꯔꯕꯗꯨ
ꯑꯁ ꯉꯁꯤꯗꯤ ꯈꯠꯅꯕ ꯍꯦꯛꯇ ꯍꯧꯔꯦꯗ ꯑꯩꯅ ꯏꯆꯦ ꯀꯧꯔꯨꯕꯩꯔ ꯀꯩꯅꯣ
ꯍꯣꯏ ꯑꯗꯨꯗꯒꯤ ꯁꯎꯈ꯭ꯔꯕꯅꯦ
ꯑꯣ ꯁꯣꯔꯤ ꯁꯣꯔꯤ ꯁꯣ ꯑꯥꯏꯝ ꯁꯣ ꯁꯣꯔꯤ ꯁꯥꯎꯕꯤꯕ ꯌꯥꯗꯦ ꯁꯥꯎꯕꯤꯕ ꯌꯥꯗꯦ ꯑꯗꯣ ꯈꯪꯗꯦ ꯑꯩ ꯍꯥꯟꯅꯗꯩꯕꯨꯗꯤ ꯕꯥꯞꯄꯦꯁꯦ ꯑꯗꯨꯝ ꯄꯥꯝꯗꯤ ꯄꯥꯝꯃꯦ ꯑꯗꯨ ꯑꯣꯏꯔꯒꯁꯨ ꯔꯨꯅꯥꯜꯗꯣ ꯌꯥꯎꯕꯅꯤꯅ ꯔꯨꯅꯥꯜꯗꯨꯗ ꯑꯃꯨꯛ ꯁꯞꯄꯣꯔꯠ ꯇꯧꯔꯝꯃꯤꯗꯅ ꯑꯗꯣ ꯃꯥꯗꯣ ꯂꯩꯇ꯭ꯔꯕꯅꯤꯅ ꯁꯨꯝ ꯕꯤꯠꯇꯨ ꯂꯩꯅꯕ ꯑꯃꯗꯤ ꯇꯧꯗ ꯌꯥꯗꯕꯅꯤꯅ ꯁꯨꯝ ꯕꯤꯠ ꯂꯩꯅꯕꯅ ꯃꯉꯣꯟꯗ ꯇꯧꯕꯅꯤꯗ
ꯃꯥꯅꯦ ꯍꯣꯏ ꯑꯗꯨ ꯍꯣꯏ ꯑꯗꯨ ꯑꯇꯩꯗ ꯇꯧꯕ ꯌꯥꯏꯕ ꯍꯩꯕ ꯃꯤꯉꯣꯟꯗ ꯈꯜꯂꯒ ꯁꯞꯄꯣꯔꯠ ꯇꯧꯕꯗꯣ
ꯍꯩꯕ ꯃꯤꯗꯥꯏꯁꯦ ꯂꯩꯗꯤ ꯂꯩꯇꯅ ꯑꯇꯣꯞꯄꯗꯤ ꯑꯄꯥꯝꯕꯗꯤ ꯕ꯭ꯔꯖꯤꯜ ꯍꯥꯏꯔꯝꯃꯦ ꯕ꯭ꯔꯥꯖꯤꯜ ꯍꯥꯏꯔꯦ ꯄꯨꯍꯧꯔꯦ ꯕ꯭ꯔꯖꯤꯜꯁꯨ ꯄꯣꯔꯠ ꯇꯧꯖꯩ ꯑꯗꯒꯤ ꯑꯃꯨꯛ ꯅꯣꯔꯤꯁꯨ ꯑꯃꯨꯛ ꯁꯞꯄꯣꯔꯠ ꯇꯧꯖꯩ ꯑꯗꯨꯁꯨ ꯑꯃꯨꯛ ꯂꯩꯍꯧꯔꯦ
ꯑꯗꯨ ꯅꯪꯗꯤ ꯀꯔꯤꯒꯤ ꯑꯗꯨ ꯑꯗꯣ ꯅꯪꯗꯤ ꯀꯔꯤꯒꯤ ꯑꯄꯣꯕ ꯉꯥꯛꯇ ꯁꯞꯄꯣꯔꯠ ꯇꯧꯔꯒ ꯂꯩꯕ꯭ꯔꯣ
ꯑꯩ ꯀꯔꯥ ꯀꯅꯥ ꯈꯪꯅꯤ ꯑꯗꯣ ꯈꯪꯗꯦ ꯑꯩꯒꯤ ꯑꯣꯏꯅ ꯀꯦꯔꯦꯛꯇꯔꯗ ꯍꯥꯏꯗꯤ ꯃꯣꯏꯒꯤ ꯄ꯭ꯂꯦꯌꯔꯗ ꯌꯦꯡꯉꯒ ꯇꯧꯕꯅꯤꯅ ꯁꯨꯝ ꯄꯥꯝꯖꯕꯗꯣ ꯑꯗꯨꯒꯤ ꯍꯥꯏꯗꯤ ꯑꯍꯩ ꯑꯍꯩꯕ ꯃꯤꯇꯪ ꯈꯜꯂꯒ ꯁꯞꯄꯣꯔꯠ ꯇꯧꯁꯟꯕ ꯑꯣꯏꯔꯗꯤ ꯅꯍꯥꯟꯅ ꯑꯗꯨꯝ ꯑꯥꯔꯖꯦꯟꯇꯤꯅꯥ ꯇꯧꯔꯝꯒꯅꯤ ꯑꯗꯒꯤ ꯁ꯭ꯄꯦꯟ ꯃꯣꯏ ꯁꯨꯝ ꯇꯧꯅꯤꯗꯅ ꯑꯖꯥꯁꯨ ꯁꯨꯝ ꯑꯗꯨ ꯑꯣꯏꯔꯒꯁꯨ ꯈꯪꯗꯦ ꯄꯤꯛꯉꯩꯗꯒꯤ ꯁꯨꯝ ꯕ꯭ꯔꯥꯖꯤꯜ ꯕ꯭ꯔꯥꯖꯤꯜ ꯑꯗꯨꯝ ꯇꯧ ꯂꯥꯛꯑꯦꯕ ꯈꯣꯏ ꯆꯦ ꯍꯣꯏ ꯃꯇꯝꯗꯒꯤ ꯑꯗꯨꯅ ꯕꯔꯖꯤꯜꯁꯨ ꯑꯗꯨꯝ ꯄꯥꯝꯕ ꯍꯥꯏ ꯑꯗꯒꯤ ꯑꯗꯨ ꯑꯗꯨꯝ ꯁꯞꯄꯣꯔꯠ ꯇꯧꯔꯛꯄ ꯍꯧꯖꯤꯛꯄꯨ ꯑꯗꯨꯝ ꯇꯧꯑꯔꯤꯕ ꯇꯧꯕ ꯍꯥꯏꯇꯥꯔꯦ ꯑꯗꯒꯤ ꯕꯥꯄꯦꯗꯨꯅ ꯑꯃꯨꯛ ꯔꯣꯅꯥꯜꯗꯣ ꯌꯥꯝ ꯄꯥꯝꯖꯕꯒꯤ ꯃꯥ ꯃꯥ ꯌꯥꯝ ꯉꯥꯎꯖꯩꯗꯅ ꯑꯗꯒꯤ ꯑꯗꯨꯒꯤ ꯑꯃꯨꯛ ꯇꯧꯕ ꯑꯗꯒꯤ ꯅꯣꯔꯋꯦꯗꯨꯅ ꯍꯟꯗꯛ ꯍꯂ ꯌꯥꯎꯕꯒꯤ ꯍꯂꯗꯣ ꯃꯊꯟꯇꯅ ꯍꯥꯏꯗꯤ ꯇ꯭ꯋꯦꯟꯇꯤ ꯔꯁꯀꯤ ꯃꯇꯨꯡꯗ ꯃꯊꯟꯗꯅ ꯆꯪꯉꯛꯑꯒ ꯅꯩꯔꯒ ꯍꯥꯏꯗꯤ ꯀ꯭ꯋꯥꯇꯔ ꯐꯥꯏꯅꯦꯜꯒ ꯌꯧꯕꯗꯣ ꯑꯗꯨꯒꯤꯁꯨ ꯑꯃꯨꯛ ꯅꯨꯡꯁꯤꯕ ꯃꯥꯁꯨ ꯃꯤ ꯌꯥꯝ ꯐꯕꯅꯦꯕ ꯍꯥꯏꯗꯤ ꯁꯛ ꯀꯥꯛꯇꯕꯅꯦꯕ ꯍꯥꯏꯗꯤ ꯃꯤꯅ ꯍꯧꯔꯛꯑꯕꯨꯗꯤ ꯍꯧꯕ ꯑꯗꯨ ꯅꯠꯇꯕꯤꯗꯗꯤ ꯌꯥꯝꯅ ꯋꯦꯜ ꯗꯤꯁꯤꯄ꯭ꯂꯤꯟ ꯑꯣꯏꯕꯅꯦꯕ ꯃꯥꯗꯣ ꯑꯗꯨꯒꯤꯁꯨ ꯑꯃꯨꯛ ꯄꯥꯝꯕ ꯑꯗꯨ ꯑꯩꯅ ꯑꯃꯨꯛ ꯔꯣꯅꯥꯜꯗꯣ ꯑꯃꯨꯛ ꯄꯥꯝꯃꯤꯁꯤꯅ ꯃꯥꯗꯤ ꯌꯥꯝ ꯆꯦꯔꯤꯇꯤ ꯇꯧꯊꯣꯛꯑꯦꯕ ꯑꯗꯨꯝ ꯁꯤꯗ ꯑꯗꯨꯝ ꯈꯪꯉꯤ ꯐꯕꯃꯦ ꯑꯗꯨꯒꯤꯁꯨ ꯑꯣꯏꯕꯅꯤꯗ ꯑꯗꯒꯤ ꯃꯥꯒꯤ ꯁꯨꯝ ꯀꯦꯔꯦꯛꯇꯔ ꯍꯥꯏꯒꯗ꯭ꯔꯥ ꯁꯨꯝ ꯃꯦꯁꯤ ꯍꯣꯏꯅ ꯍꯩꯔꯒꯁꯨ ꯃꯥꯅ ꯃꯤꯁꯦ ꯀꯌꯥ ꯏꯟꯐ꯭ꯂꯨꯌꯦꯟꯁ ꯇꯧꯗꯦꯗꯅ ꯍꯥꯏꯗꯤ ꯃꯣꯗꯦꯜꯒ ꯑꯣꯏꯗꯅꯒ ꯀꯩꯁꯨ ꯑꯦꯗꯚꯔꯇꯤꯁꯃꯦꯟ ꯀꯌꯥ ꯏꯊꯣꯛ ꯊꯣꯛꯇꯦꯗꯅ ꯎꯝ ꯇꯧꯗꯦꯕ ꯎꯝ ꯇꯧꯗꯦꯕ ꯍꯣꯏ ꯑꯗꯨꯒ ꯔꯣꯅꯥꯈꯣꯏ ꯏꯟꯐ꯭ꯂꯨꯌꯦꯟꯁ ꯌꯥꯝ ꯇꯧꯋꯤꯗꯅꯣ ꯑꯗꯨꯒꯤꯁꯨ ꯑꯣꯏꯕ
ꯑꯗ ꯁꯤꯌꯦꯜ ꯃꯦꯗꯤꯌꯥꯗ ꯑꯗꯨꯃꯥꯏꯅ ꯇꯧꯕꯗꯣ ꯀꯃꯥꯏꯅ ꯄꯥꯝꯕ꯭ꯔꯣꯗꯨ ꯂꯦꯝꯅ ꯂꯩꯕꯅ ꯐꯗ꯭ꯔꯣ
ꯐꯩ ꯐꯩ ꯑꯗꯨ ꯑꯣꯏꯔꯒꯁꯨ ꯈꯪꯗꯦ ꯄꯤꯛꯉꯩꯗꯒꯤ ꯑꯩꯁꯦ ꯑꯗꯨꯝ ꯈꯪꯗꯦ ꯀꯃꯥꯏꯅ ꯑꯩꯁꯨ ꯀꯩꯗꯒꯤ ꯉꯥꯎꯈ꯭ꯔꯤꯅꯣ ꯑꯗꯨꯝ ꯔꯣꯅꯥꯜꯗꯣ
ꯃꯉꯣꯟꯗ ꯄꯥꯝꯅꯉꯥꯏ ꯑꯃ ꯂꯩꯔꯝꯅꯤꯕ
ꯑꯧ ꯑꯗꯨ ꯂꯩꯔꯝꯕ ꯇꯥꯔꯦ ꯑꯩꯁꯨ ꯔꯣꯅꯥꯜꯗꯣꯒꯤꯁꯦ ꯑꯩꯅ ꯀꯔꯤ ꯄꯥꯝꯃꯤꯅꯣ ꯑꯩ ꯈꯪꯗ꯭ꯔꯦꯕ ꯑꯩꯅ ꯒꯌꯥꯟ ꯇꯔꯛꯄꯗꯒꯤ ꯔꯣꯅꯥꯟꯗꯣꯅ
ꯑꯗꯣ ꯑꯩꯁꯨ ꯒ꯭ꯌꯥꯟ ꯇꯥꯗꯦ ꯑꯩꯁꯨꯒꯣ ꯃꯦꯁꯤꯗꯣ ꯃꯁꯛ ꯐꯖꯕ ꯑꯗꯨꯝ ꯀꯩꯅꯣ ꯁꯇꯥꯥꯏꯜ ꯍꯥꯏꯕꯁꯨ ꯅꯠꯇꯦ ꯀꯔꯤꯝ ꯑꯗꯨꯝ ꯃꯉꯣꯟꯗ ꯌꯥꯝꯅ ꯀꯔꯤꯔꯥ ꯑꯩꯗꯤ ꯃꯥꯅ ꯃꯥꯅ ꯀꯔꯤ ꯉꯝꯗꯕ ꯀꯥꯟꯗ ꯑꯩꯗꯤ ꯌꯦꯡꯕ ꯁꯨꯡꯉꯝ ꯉꯝꯒꯗꯧ ꯃꯥꯟꯗꯦ
ꯑꯗꯨꯅꯦ ꯍꯥꯏꯗꯤ ꯄꯥꯝꯖꯔꯨꯕ ꯍꯥꯏꯁꯦ
ꯍꯣꯏ ꯑꯗꯣ ꯑꯩꯈꯣꯏꯗꯣ ꯀꯔꯤꯁꯨ ꯌꯦꯠꯅꯅꯤꯡꯉꯥꯏꯗꯤ ꯂꯩꯇꯦꯕꯀꯣ ꯑꯗꯣ ꯁꯤꯗ ꯌꯥꯝ ꯄꯛꯇꯕ ꯈꯣꯏ ꯂꯩꯌꯦꯕ ꯑꯩꯒꯤ ꯀꯩꯅꯣꯗ ꯁꯇꯦꯇꯁꯀꯨꯝꯕ ꯊꯝꯕꯗꯨ ꯈꯪꯕ꯭ꯔꯥ
ꯂꯩ ꯂꯩꯌꯦ
ꯑ ꯈ꯭ꯔꯤꯔꯥ ꯍꯣꯏ ꯃꯤꯉꯣꯟꯗ ꯅꯣꯛꯊꯤꯔꯁꯨ ꯌꯥꯝ ꯍꯦꯟꯖꯤꯟꯅ ꯅꯣꯛꯈꯤꯕꯗꯨ
ꯍꯣꯏ
ꯀꯣꯝꯕ꯭ꯔꯅꯥꯍꯟ ꯏꯖꯤꯞꯀ ꯁꯤꯟꯅꯕ ꯀꯥꯟꯗ ꯃꯣꯏꯅ ꯏꯁꯇꯦꯇꯁ ꯊꯝꯕꯗꯣ ꯑꯩ ꯌꯥꯝ ꯀꯥꯈ꯭ꯔꯕꯅꯦꯕ ꯑꯗꯨ ꯎꯝ ꯏꯅꯥꯎꯅꯨꯄꯥ ꯑꯃꯅꯁꯨ ꯊꯝꯕꯀꯣ ꯑꯗꯨꯒꯤ ꯑꯩꯅ ꯁꯨꯃꯥꯏꯅ ꯍꯥꯏꯕꯅꯦꯕ ꯑ ꯐꯛꯇꯦ ꯉꯝꯗꯕꯗꯨ ꯅꯁꯥꯅ ꯏꯀꯥꯏꯗꯕ꯭ꯔꯣ ꯑꯗꯨꯝ ꯇꯨꯃꯤꯟꯅ ꯂꯩꯌꯣ ꯑꯩꯅ ꯍꯥꯏꯕꯅꯦꯕ ꯑꯩꯁꯨ ꯃꯍꯧꯁꯥꯅ ꯃꯤꯒꯤ ꯏꯁꯇꯦꯇꯁꯇ ꯁꯨꯛꯂꯥꯏ ꯔꯤꯄ꯭ꯂꯥꯏ ꯇꯧꯗꯕꯅꯦꯕ꯫
ꯑꯣ꯫
ꯑꯗꯣ ꯁꯨꯃꯥꯏꯅ ꯍꯥꯏꯕꯅꯦꯕꯀꯣ ꯎꯝ ꯑꯈꯣꯏꯒꯤ ꯐꯤꯐꯥꯜꯒꯤ ꯄ꯭ꯔꯁꯤꯗꯦꯟꯗꯣ꯫
ꯑ꯫
ꯃꯥꯔꯒ ꯍꯧꯖꯤꯛ ꯃꯦꯁꯤꯗꯣ ꯀꯣꯜꯍꯜꯂꯒ ꯀꯣ
ꯎꯝ꯫
ꯑ ꯀꯣꯜꯂꯍꯂ ꯊꯝꯕꯅꯦꯕ ꯑꯗꯨꯒ ꯑ ꯃꯦꯁꯤꯗꯤ ꯐꯤꯐꯥꯅ ꯂꯩꯈ꯭ꯔꯕꯅꯦ ꯑꯗꯨꯃꯥꯏꯅ ꯇꯧꯕꯅꯦ ꯑꯗꯨ ꯌꯥꯝ ꯁ꯭ꯇꯦꯇꯁ ꯊꯝꯕꯗꯨ ꯄꯛꯇꯕꯗꯨ꯫
ꯑꯣ꯫
ꯃꯥꯗꯤ ꯕꯣꯜꯁ ꯈ꯭ꯋꯥꯏ ꯍꯩꯇꯕꯅꯦ ꯑꯗꯨꯕꯨ ꯑ ꯑ ꯃꯣꯏꯅ ꯁꯞꯄꯣꯔꯠ ꯇꯧꯃꯟꯕꯒꯤ ꯑꯗꯨꯝ ꯀꯥꯔꯛꯄꯅꯤ ꯍꯥꯏꯅ ꯍꯥꯏꯕꯗꯨ꯫